ꯇꯂꯂꯝꯁꯤꯕꯨꯣ ꯇꯖꯔꯦ ꯇꯥꯖꯔꯦ ꯑꯩ ꯍꯣ ꯑꯩ ꯑꯩꯁꯦ ꯁꯨꯃꯥꯏꯅ ꯇꯧꯕꯅꯦ ꯁꯣꯝꯒꯤ ꯃꯤꯡꯁꯦ ꯀꯩ ꯍꯥꯏꯅꯤ ꯑꯩꯅ ꯁꯨꯝ ꯊꯦꯡꯅꯖꯕꯗ ꯌꯥꯝꯅ ꯄꯥꯝꯗꯕ ꯃꯤꯊ ꯑꯃꯗꯤ ꯑꯣꯏꯗꯤ ꯑꯣꯏꯌꯦꯕꯀꯣ ꯑꯗꯨꯕꯨ ꯅꯪꯅ ꯁꯨꯝ ꯅꯪꯒꯤ ꯀꯩꯅꯣ ꯄꯣꯛꯆꯕꯗ ꯑꯣꯏꯈꯤꯕꯅꯦ ꯍꯥꯏꯕꯗꯒꯤꯅꯦ ꯁꯤꯒꯤ ꯃꯤꯡꯁꯦ ꯎꯕꯗ ꯃꯤꯅꯨꯡꯁꯤ ꯑꯃ ꯐꯥꯎꯕꯗꯣ ꯑꯗꯨꯒꯤ ꯇꯥꯏꯞꯇ ꯇꯧꯈ꯭ꯔꯦꯕꯀꯣ ꯌꯥꯝ ꯉ ꯇꯤꯡꯉꯛꯑꯦ ꯁꯤ ꯄꯣꯠꯁꯦ ꯍꯥꯏꯕꯗꯤ ꯑꯩꯅ ꯁꯨꯝ ꯄꯥ ꯄꯥꯝꯕ ꯃꯤꯡꯗꯥ ꯑꯣꯏꯌꯦꯕꯀꯣ ꯍꯥꯏꯕꯗꯤ ꯑꯗꯨꯕꯨ ꯈꯤꯇꯪ ꯑꯩꯉꯣꯟꯗ ꯀꯩ ꯍꯥꯏꯅꯤ ꯂꯥꯏꯊꯣꯛꯂꯛꯄ ꯅꯨꯡꯁꯤ ꯊꯣꯛꯣꯂꯛꯄꯩ ꯇꯥꯏꯞꯇ ꯇꯧꯕ ꯑꯃ ꯐꯥꯎꯈ꯭ꯔꯦꯕꯀꯣ ꯑꯗꯨꯅꯦ ꯑꯩꯅ ꯍꯧꯗꯣꯛꯄꯗ ꯊꯝꯅꯤꯡꯉꯤꯁꯦ ꯑꯗꯨꯝ ꯃꯈꯥ ꯇꯥꯕꯤꯔꯛꯑꯣ ꯑꯗꯣ ꯗꯤ
ꯑꯣ ꯑꯩꯅ ꯍꯥꯏꯅꯤꯡꯉꯤꯁꯤꯗꯅꯦ ꯅꯪꯅ ꯑꯍꯥꯟꯕ ꯍꯥꯏꯔ ꯀꯥꯟꯗ ꯑꯦ ꯁ꯭ꯤꯝꯃꯤꯡꯁꯤꯗ ꯌꯥꯝ ꯐꯖꯩ ꯈꯣꯠꯂꯤ ꯍꯥꯏꯈꯤꯕꯗꯨ ꯅꯪ ꯌꯥꯝ ꯑꯗꯨꯝ ꯑꯦ ꯁꯤ ꯃꯤꯡꯁꯤ ꯑꯗꯨꯝ ꯑꯦ ꯃꯥꯅ ꯑꯦꯛꯁꯦꯞ ꯇ ꯇꯧꯕ ꯃꯥꯜꯂꯦ ꯍꯥꯏꯗꯤ ꯃꯥꯅ ꯑꯗꯨꯝ ꯌꯥꯔꯕ ꯃꯥꯜꯂꯦ
ꯃꯥꯅ ꯑꯗꯨꯝ ꯌꯥꯔꯕ ꯃꯥꯜꯂꯦ ꯑꯩ ꯈꯟꯗꯗꯤ ꯑꯗꯨꯃꯥꯏꯅ ꯈꯜꯂꯨꯕꯅꯦ ꯑꯗꯣ ꯅꯪꯒꯤ ꯃꯤꯡꯁꯤꯁꯨ ꯑꯗꯨꯝ ꯐꯖꯩ
ꯑ ꯀꯩꯅꯣꯒꯤꯁꯦ ꯂꯣꯏꯔꯛꯄꯩ ꯖꯒꯥꯒꯁꯦ ꯑꯇꯣꯞꯄ ꯏꯃꯥꯟꯅꯕ ꯑꯃ ꯂꯩꯕꯗꯣ ꯑꯗꯨꯒ ꯌꯥꯝ ꯃꯥꯟꯅꯕ ꯍꯥꯏꯇꯥꯔꯦ ꯃꯅꯕ ꯎꯔꯗꯤ ꯑꯦꯁ ꯁꯤ ꯃꯤꯡꯁꯦ ꯌꯥꯝ ꯐꯖꯩꯒ ꯍꯥꯏꯔꯗꯅꯦ ꯍꯧꯔꯛꯄꯒꯤ ꯍꯧꯔꯛꯄ ꯃꯤꯡꯁꯤꯁꯨꯅꯦ ꯃꯥꯅ ꯌꯥꯝ ꯄꯥꯝꯖꯕ ꯃꯤꯡꯅꯦꯕ ꯅꯪꯒꯤꯁꯦ ꯑꯗꯒꯤ ꯑꯀꯣꯟꯕꯩ ꯇꯥꯔꯛꯄꯁꯤꯁꯨ ꯑꯃꯨꯛ ꯃꯥꯒ ꯃꯥꯟꯅꯔꯦꯗꯅꯀꯣ ꯑꯗꯨꯅ ꯌꯥꯝ ꯄꯥꯝꯖꯔꯅꯤ ꯍꯥꯏꯕ ꯅꯪꯒꯤ ꯃꯤꯡꯁꯦ ꯃꯉꯣꯟꯗ ꯊꯥꯕ ꯀꯥꯟꯗ ꯑꯗꯣ ꯍꯧꯖꯤꯛꯀꯥꯟꯁꯤꯕꯨ ꯁꯥꯟꯅ ꯈꯣꯠꯅꯕ ꯌꯦꯡꯉꯤꯕ ꯐꯨꯠꯕꯣꯜꯒꯨꯝꯕ
ꯑꯣ ꯑꯩꯁꯦ ꯎ ꯑꯗꯨꯝ ꯌꯦꯡꯕ ꯍꯥꯏꯕꯗꯤ ꯍꯥꯏꯗꯤ ꯔꯤꯖꯜꯒꯨꯝꯕ ꯍꯥꯏꯞ ꯌꯦꯡꯕꯗꯣ ꯑꯗꯨꯒꯨꯝꯕꯗ ꯍꯦꯟꯅ ꯀꯩꯁꯨ ꯌꯦꯡꯗ꯭ꯔꯦꯕꯀꯣ ꯍꯥꯏꯗꯤ ꯀꯅꯥꯅ ꯊꯣꯢꯒꯤ ꯈꯣꯠꯂꯤ ꯍꯥꯏ ꯑꯗꯨꯃꯥꯏꯅ ꯌꯦꯡꯕꯗꯨ ꯑꯣꯏꯅ ꯍꯥꯏꯇꯔꯦ ꯀꯣꯍꯥꯏꯕꯗꯤ ꯉꯁꯥꯏꯒꯤ ꯁꯅꯕꯒꯤ ꯃꯇꯝꯁꯦ ꯑ ꯄꯨꯡꯖꯦ ꯑꯗꯨꯝ ꯈꯔꯥ ꯆꯪꯉꯦꯀꯣ ꯍꯥꯏꯗꯤ ꯄꯨꯡꯈꯥꯏ ꯑꯃꯗ ꯄꯨꯡ ꯑꯃꯗ ꯀꯩꯁꯨ ꯂꯣꯏꯁꯤꯟꯗꯦ ꯍꯥꯏꯕ ꯑꯗꯨꯝ ꯆꯪꯉꯦ ꯃꯇꯝꯁꯦ ꯈꯔ ꯑꯗꯨꯒꯤ ꯃꯊꯛꯇ ꯉꯁꯥꯏꯒꯤ ꯑꯅꯝꯕꯅ ꯑꯩꯈꯣꯏ ꯁꯤꯗ ꯍꯥꯏꯗꯤ ꯑꯍꯤꯡꯒꯨꯝꯕ ꯅꯣꯡꯉꯥꯜꯂꯝꯗꯥꯏꯒꯨꯝꯕ ꯁꯨꯝ ꯇꯥꯕꯗꯒꯤ ꯑꯩꯁꯦ ꯑꯗꯨ ꯌꯦꯡꯂꯉꯨꯔꯒꯗꯤ ꯊꯕꯛ ꯆꯠꯄꯁꯦ ꯑꯃꯨꯛ ꯐꯔꯛ ꯇꯥꯒꯗꯕ ꯍꯥꯏꯇꯥꯔꯦꯀꯣ ꯑꯗꯨꯅ ꯌꯦꯡꯗꯦ ꯑꯗꯨ ꯑꯗꯨꯒꯤ ꯃꯊꯛꯇ ꯉꯁꯥꯏꯒꯤ ꯒꯤ ꯈꯤꯇꯪꯁꯨ ꯏꯁꯥꯗ ꯀꯩꯅꯣ ꯋꯥꯠꯂꯦꯕꯀꯣ ꯏꯁꯥꯅ ꯄꯥꯝꯖꯕꯁꯦ ꯌꯥꯝ ꯀꯥ ꯍꯦ ꯍꯦꯟꯖꯤꯟꯅ ꯌꯦꯡꯗꯕ ꯌꯥꯗꯦ ꯀꯥꯏꯅ ꯑꯗꯨꯃꯥꯏꯅ ꯈꯟꯕ ꯄꯣꯠꯁꯤꯦ ꯀꯌꯥ ꯑꯣꯏꯗꯦꯕ ꯑꯗꯨꯕꯨ ꯑꯩ ꯐꯥꯏꯅꯦꯜ ꯑꯣꯔ ꯁꯦꯃꯤꯐꯥꯏꯜ ꯁ꯭ꯋꯥꯏꯗꯩ ꯌꯦꯡ ꯌꯦꯡꯉꯛꯀꯗꯕꯗꯤ ꯃꯥꯜꯂꯦ ꯍꯥꯏꯕꯗꯤ ꯁꯣꯏꯗꯅꯕ ꯇꯧꯔ ꯗꯕꯗꯤ ꯃꯥꯜꯂꯦꯕꯀꯣ ꯑꯗꯣ ꯍꯧꯖꯤꯛꯁꯦ ꯈꯤꯇꯪꯁꯨ ꯅꯧꯔꯤꯕꯗꯒꯤ ꯑꯗꯨꯝ ꯈꯪꯗꯦ ꯈꯤꯇꯪ ꯑꯗꯨꯃꯥꯏꯅ ꯈꯤꯇꯪ ꯂꯥꯏꯊꯣꯛ ꯄꯅꯁꯨ ꯑꯣꯏꯗꯣꯏꯅꯦ ꯑꯗꯣ ꯉꯁꯤꯕꯨ ꯀꯩꯀꯩ ꯕꯣꯜ ꯌꯦꯡꯒꯦ ꯅꯪꯗꯤ ꯌꯦꯡꯒꯗꯣꯔꯤꯕ꯭ꯔꯣ ꯀꯃꯥꯏꯅ ꯇꯧꯕꯅꯣ
ꯉꯁꯤꯗꯤ ꯌꯦꯡꯗꯦ ꯉꯔꯥꯡ ꯁꯥꯟꯅꯈꯤꯕꯗꯣ ꯁꯨꯃꯥꯏꯅ ꯍꯥꯏ ꯂꯥꯏꯠ ꯂꯩꯕꯗꯣ ꯑꯗꯨ ꯌꯦꯡꯉꯦ ꯑꯗꯨꯒ ꯍꯣꯔꯦꯟꯗꯨꯗꯤ ꯄꯨꯡ ꯇꯔꯥ ꯃꯈꯥꯏꯒꯤ ꯑꯗꯨꯋꯥꯏꯗ ꯄꯣꯔꯇꯨꯒꯜ ꯀꯩꯀꯩ ꯂꯩꯕꯅꯦ ꯑꯗꯨ ꯑꯣꯏꯅ ꯌꯦꯡ ꯌꯦꯡꯉꯅꯤ ꯑꯗꯨꯒ ꯑꯩꯁꯨ ꯉꯁꯥꯏꯗꯤ ꯀꯩꯅꯣꯗꯣ ꯄꯩꯁꯥ ꯈꯤꯇꯪ ꯊꯥꯕꯅꯦ ꯍꯥꯏꯗꯤ ꯗꯥꯎ ꯑꯣꯏꯅꯀꯣ ꯑꯗꯣ ꯌꯦꯡꯉꯅꯤ ꯍꯣꯔꯦꯟ ꯊꯣꯏꯕ ꯊꯣꯏꯗꯕ꯭ꯔꯥ ꯌꯦꯡꯉꯅꯤ ꯗꯥꯎ ꯌꯦꯡꯕꯅꯤ ꯑꯗꯣ ꯊꯣꯏꯔꯒꯅ ꯄꯩꯁꯥꯗꯤ ꯌꯥꯝ ꯌꯥꯝꯃꯣꯏ ꯆꯥꯇ꯭ꯔꯨꯛ ꯆꯥꯇ꯭ꯔꯦꯠꯇꯤ ꯐꯪꯕ ꯌꯥꯏ ꯑ ꯑꯗꯨ ꯍꯥꯏꯗꯤ ꯎꯝ ꯇꯧꯗ꯭ꯔꯒꯗꯤ ꯐꯥꯎꯗ꯭ꯔꯒꯗꯤ ꯐꯪꯗ꯭ꯔꯤꯗꯅꯀꯣ ꯄꯩꯁꯥ ꯌꯥꯝ ꯊꯥꯕꯅꯤ ꯅꯠꯇꯦꯗ ꯇꯔꯥ ꯀꯨꯟ ꯀꯨꯟꯊ꯭ꯔꯥ ꯅꯤꯐꯨ ꯌꯥꯡꯈꯩ ꯑꯁꯨꯃꯥꯏꯅ ꯇꯧꯕ ꯈꯛꯇꯅꯤꯅꯦ ꯑꯗꯣ ꯁꯨꯝ ꯄꯨꯟꯁꯤꯜꯂꯛꯀꯥꯟꯗ ꯌꯥꯝꯕ ꯈ
ꯌꯥꯝ
ꯑꯗꯨꯒ ꯀꯩꯅꯣ ꯇꯧꯕꯅꯦ ꯑꯅꯝꯕꯅꯅꯦ ꯍꯧꯖꯤꯛ ꯀꯥꯟꯗꯗꯤ ꯑꯃꯛ ꯅꯍꯥꯟꯁꯨꯅꯦ ꯀꯩꯅꯣ ꯇꯧꯋꯕ ꯑꯩꯁꯦ ꯌꯦꯡꯒꯦꯅ ꯊꯑꯣꯏꯅ ꯌꯦꯡꯕꯅꯦꯕ ꯄꯨꯡ ꯕꯥꯔꯣꯒꯤꯗ ꯕꯥꯔꯣ ꯃꯈꯥꯏꯗꯒꯤꯩ ꯍꯧꯕ ꯑꯃ ꯑꯗꯨ ꯕꯥꯔꯣ ꯃꯈꯥꯏ ꯌꯦꯡꯕꯁꯤꯗ ꯑꯃꯨꯛ ꯅꯣꯡꯉꯥꯜꯂ ꯀꯥꯟꯁꯤꯗ ꯑꯩ ꯊꯕꯛꯁꯦ ꯆꯠꯄ ꯉꯝꯗꯕꯅꯦꯕ ꯇꯁꯦꯡꯅ ꯍꯥꯏꯔꯀꯥꯟꯗ ꯍꯦꯛꯇ ꯁꯤꯗꯒꯤꯅ ꯑꯩꯅꯝꯕ ꯑꯩꯅ ꯇꯧꯕ ꯀ꯭ꯂꯥꯁ ꯇꯧꯕ ꯃꯐꯝꯗꯨꯐꯥꯎꯕ ꯆꯠꯄꯗꯅꯦ ꯌꯥꯝ ꯄꯨꯔꯥ ꯎꯏꯕ ꯎ ꯎꯏꯕꯗ ꯎꯏꯕꯗ ꯎꯏꯕꯗ ꯑꯗꯗꯒꯤ ꯀ꯭ꯂꯥꯁ ꯇꯧꯕ ꯃꯅꯨꯡꯁꯤꯗꯅ ꯍꯦꯛꯇ ꯍꯧꯔꯛꯄꯁꯤꯗ ꯑꯍꯥꯟꯕ ꯍꯧꯕ ꯍꯧꯗ꯭ꯔꯤꯉꯩ ꯃꯔꯛꯁꯤꯗ ꯍꯦꯛꯇ ꯍꯛꯀꯝꯗ ꯆꯟꯕꯗ ꯆꯟꯕꯗꯀꯣ ꯏꯁꯥꯁꯦ ꯅꯨꯡꯉꯥꯏꯕ ꯁꯨꯡꯈꯥꯡ ꯈꯪꯗ꯭ꯔꯦꯅꯦ ꯃꯤ ꯃꯤꯠꯀꯥꯁꯦ ꯑꯃ ꯇꯨꯝꯕ ꯐꯥꯗꯕꯒꯤ ꯑꯃ ꯀꯥꯐꯦꯠꯇꯝ ꯇꯔ ꯂꯩꯔꯦ ꯑꯗꯨꯒ ꯑꯩꯁꯦ ꯑꯗꯩ ꯇꯧꯕ ꯍꯧꯈꯤꯗꯕꯨꯗꯤꯀ ꯏꯁꯥꯗ ꯐꯒꯠꯂꯃꯤꯅꯕꯨꯗꯤ ꯑꯗꯨꯗꯩꯕꯨꯗꯤ ꯐꯈ꯭ꯔꯦꯕ ꯑꯗꯨ ꯏꯁꯥꯗꯤ ꯋꯥꯏ ꯌꯥꯝꯅ ꯍꯥꯏꯕꯗꯤ ꯄꯣꯊꯥꯗꯕ
ꯍꯥꯏꯗꯤ ꯄꯣꯊꯥꯗꯕꯅꯤꯅꯀꯣ ꯄꯣꯊꯥꯗꯕꯁꯦ
ꯑꯗꯨꯃꯥꯏꯅ ꯇꯧꯋꯦ ꯅꯪꯁꯨ ꯍꯌꯦꯡ ꯀꯩꯅꯣ ꯇꯧꯕ ꯍꯣꯏ ꯐꯥꯏꯅꯦꯜ ꯃꯅꯨꯡꯗ ꯕꯨꯗꯤ ꯍꯣꯏ ꯅꯪꯁꯨ ꯌꯦꯡꯅꯕ ꯇꯧ ꯍꯥꯏꯗꯤ ꯐꯥꯏꯅꯦꯜꯒꯨꯝꯕꯁꯤꯗ ꯅꯨꯡꯉꯥꯏꯗꯣꯏꯅꯤꯗꯅꯀꯣ ꯑꯗꯨꯃꯥꯏꯅ ꯍꯣꯏ
ꯑꯩ ꯑꯗꯨꯃꯥꯏꯅ ꯇꯧꯕꯅꯦꯕ ꯍꯥꯏꯕꯗꯤ ꯏꯁꯥꯁꯦ ꯇꯨꯝꯆꯠ ꯐꯥꯗ꯭ꯔꯒꯗꯤ ꯃꯊꯪ ꯅꯨꯡꯉꯥꯂꯄ ꯇꯧꯕꯁꯦ ꯃꯤꯅꯕꯨꯗꯤ ꯑꯁ ꯑꯗꯨꯝ ꯑꯁꯤꯗꯒꯤꯅ ꯑꯗꯨꯐꯧ ꯆꯠꯄꯗ ꯇꯨꯝꯃꯒ ꯆꯠꯂꯨ ꯌꯥꯗ꯭ꯔꯥ ꯈꯣꯠꯂꯨ ꯌꯥꯗ꯭ꯔꯥ ꯍꯥꯏꯅꯦꯕ ꯇꯧꯕꯇꯕꯨ ꯇꯨꯝꯁꯤꯠꯁꯦ ꯍꯦꯛ ꯐꯥꯈꯤꯗꯕꯗ ꯑꯗꯨꯝ ꯅꯣꯡ ꯉꯍꯥꯛꯀꯤꯗꯨꯒꯤ ꯅꯠꯇꯦꯕ ꯅꯨꯃꯤꯠ ꯑ ꯆꯨꯞꯄꯗꯨꯃ ꯏꯁꯥꯁꯦ ꯀꯩ ꯍꯥꯏꯅꯤ ꯇꯟꯗꯦ ꯃꯥꯟꯗꯦ ꯊꯕꯛꯁꯦ ꯇꯧꯕꯗ ꯑꯗꯨꯝ ꯍꯥꯀꯝꯗ ꯋꯥ ꯋꯥ ꯆꯜꯂꯒ ꯂꯩꯗꯅ ꯑꯗꯨꯃꯥꯏꯅ ꯇꯧꯕꯒꯅꯦꯕ ꯑꯗꯨ ꯇꯧꯕꯅꯦ ꯑꯗꯨ ꯉꯁꯥꯏꯒꯤ ꯅꯪꯅ ꯄꯩꯁꯥ ꯊꯥꯅꯕ ꯍꯥꯏꯗꯣ ꯍꯥꯏꯕꯗꯤ ꯃꯃꯥꯡꯗ ꯃꯃꯥꯡ ꯍꯥꯏꯕꯗꯤ ꯃꯃꯥꯡꯒꯤ ꯋꯥꯔꯜ ꯀꯞꯀꯤ ꯍꯥꯏꯕ ꯅꯠꯇꯦꯀꯣ ꯍꯟꯗꯛꯀꯤ ꯋꯥꯔꯜ ꯀꯞꯁꯤꯒꯤ ꯁꯨꯝ ꯃꯃꯥꯡꯗ ꯃꯦꯠꯆ ꯑꯗꯨꯝ ꯁꯥꯟꯅꯈ꯭ꯔꯦꯗꯅꯀꯣ ꯈꯔ ꯌꯥꯝꯅ ꯑꯗꯨꯝ ꯁꯥꯟꯅꯈ꯭ꯔꯕꯅꯤ ꯑꯗꯨꯒꯨꯝꯕꯗꯗꯤ ꯊꯥꯕ ꯈꯣꯠꯄ ꯌꯥꯎꯈꯤꯕ꯭ꯔꯥ ꯌꯥꯎꯔꯒꯅ ꯍꯥꯏꯕꯗꯤ ꯉꯁꯥꯏꯒꯤ ꯃꯦꯠꯁ ꯁꯝ ꯑꯦꯛꯖꯥꯝꯄꯜ ꯑꯣꯏꯅ ꯍꯥꯏꯔꯕꯗ ꯃꯦꯠꯁ ꯃꯉꯥ ꯁꯥꯟꯅꯕꯁꯦ ꯅꯪ ꯑꯍꯨꯝ ꯊꯥꯒꯦ ꯈꯜꯂꯁꯦꯕꯀꯣ ꯑꯍꯨꯝꯁꯤ ꯅꯪ ꯊꯣꯏꯈꯤꯕꯅ ꯅꯪꯅ ꯉꯝꯈꯤꯕ ꯀꯌꯥꯝ ꯌꯥꯎꯈꯤꯒꯦ ꯑꯣꯔ ꯅꯪꯅ ꯄꯨꯈꯤꯕ ꯀꯌꯥꯝ ꯌꯥꯎꯈꯤꯒꯦ ꯍꯥꯏꯕꯗꯨ ꯑꯗꯨꯒꯨꯝꯕꯗꯣ ꯍꯥꯏꯕꯤꯔꯝꯕꯅꯦ ꯑꯗꯨꯒ ꯉꯁꯤ ꯁꯥꯟꯅꯗꯣꯔꯤꯕ ꯃꯦꯠ ꯁꯤꯗ ꯅꯪꯅ ꯊꯥꯒꯦ ꯈꯜꯂꯤꯕꯁꯤꯅ ꯀꯔꯤ ꯇꯤꯝ ꯑꯣꯏꯗꯣꯏꯅꯣ ꯑꯗꯨꯁꯨ ꯍꯥꯏꯔ ꯍꯥꯏꯕꯤꯌꯨ
ꯑꯩꯁꯦ ꯑꯗꯨꯝ ꯄꯣꯔꯇꯨꯒꯥꯜꯗꯣ ꯑꯗꯨꯝ ꯊꯥꯏꯌꯦꯕꯀꯣ ꯑꯩ ꯇꯁꯦꯡꯅ ꯄꯣꯔꯇꯨꯒꯜ ꯄꯥꯝꯗꯦꯕ ꯇꯁꯦꯡꯅ ꯍꯥꯏꯔꯀꯥꯟꯗ ꯔꯣꯅꯥꯜꯗꯣꯒ ꯌꯥꯎꯕꯗꯨꯣ ꯄꯥꯝꯗꯦꯕ ꯊꯣꯏꯅ ꯑꯗꯣ ꯑꯗꯨꯁꯨ ꯑꯗꯨꯝ ꯍꯥꯏꯗꯤ ꯃꯣꯏꯅ ꯀꯥꯅꯤ ꯈꯟꯕꯒꯤ ꯀ ꯃꯣꯏ ꯑꯗꯨꯝ ꯊꯥꯕꯅꯦꯕ ꯑꯗꯩ ꯄꯣꯏꯟꯁꯤꯁꯤ ꯀꯩ ꯀꯥꯕ ꯍꯥꯏꯏ ꯀꯥꯏꯅ ꯈ ꯑꯗꯨꯒꯅ ꯍꯦꯛ ꯊꯥꯔꯨꯔꯕ ꯃꯣꯏꯁꯤꯅ ꯍꯦꯛꯇ ꯗ꯭ꯔꯣ ꯆꯠꯄꯒꯨꯝꯕ ꯑꯗꯒꯤ ꯄꯣꯕꯒꯨꯝꯕ ꯑꯅꯝꯕꯗ ꯗ꯭ꯔꯣ ꯆꯠꯀꯠꯂꯦꯀꯣ ꯃꯣꯏꯁꯦ ꯑꯗꯨꯃꯥꯏꯛꯇ ꯑꯣꯏꯕ ꯑꯗꯨꯅꯅꯦ ꯈꯣꯏꯗꯣꯛꯁꯦ ꯁꯥꯎꯅꯤꯡꯕꯅ ꯉꯁꯤꯁꯨ ꯊꯥꯏꯑꯕ ꯊꯥꯕꯨꯗꯤ ꯃꯣꯏꯗ ꯑꯗꯣ ꯍꯌꯦ ꯉꯁꯤ ꯗ꯭ꯔꯣꯁꯠꯇꯣꯏꯔꯤꯕ ꯀꯔꯒꯤ ꯇꯧꯗ ꯒ꯭ꯌꯥꯟ ꯇꯥꯗ꯭ꯔꯦ ꯑꯗꯨꯒ ꯑꯃꯨꯛ ꯑꯃ ꯌꯦꯡꯕ ꯑꯃ ꯂꯩ ꯑꯃ ꯃꯃꯤꯡꯁꯦ ꯄꯟꯖꯔ ꯄꯜꯂꯣꯏ ꯁ꯭ꯋꯥꯏ ꯒ꯭ꯟ ꯭ꯔ ꯃꯃꯤꯡ ꯈꯠꯂꯒꯗꯤ ꯌꯥꯗꯦꯗꯅ ꯍꯥꯏꯕꯗꯣ ꯍꯣꯏ ꯑꯗꯣ ꯑꯗꯨꯃꯥꯏꯅ ꯇꯧꯋꯦ ꯑꯗꯨꯒ ꯊꯥꯕꯁꯦ ꯂꯣꯏ ꯌꯥꯎꯗ꯭ꯔꯤꯗ ꯑꯩꯅ ꯑꯩꯅ ꯊꯣꯛꯏꯅꯤ ꯍꯥꯏꯔꯨꯔꯅꯤ ꯗ꯭ꯔꯣꯗ ꯇꯥꯁꯤꯜꯂꯛꯑꯅꯤ ꯑꯗꯒꯤ ꯄꯣꯏ ꯁꯤꯃ ꯌꯧꯅꯤ ꯄꯣꯏꯟꯠ ꯑꯅꯤ ꯌꯧꯅꯤ ꯄꯣꯏꯟ ꯏꯁꯀꯣꯔꯕꯨ ꯇꯧꯅꯤ ꯏꯁꯀꯣꯔ ꯑꯃꯁꯤ ꯁꯨꯡꯇꯧ ꯇꯧꯔꯣꯏ ꯍꯥꯏꯕꯕꯨ ꯊꯥꯔꯨꯔꯔꯁꯨ ꯑꯗꯨꯃꯥꯏ ꯍꯛꯇ ꯇꯧꯕꯁꯦ ꯁꯨꯝ ꯐꯥꯎꯍꯟꯗꯦꯕ ꯏꯁꯥꯅ ꯂꯛ ꯂꯩꯇꯕꯩꯔꯥ ꯑꯗꯒꯤ ꯗꯥꯎꯁꯤꯁꯨ ꯌꯥ ꯇꯈꯟꯗꯗꯅ ꯑꯩꯁꯦ ꯄꯨꯔꯥ ꯎꯔꯗꯕꯩ ꯐꯥꯔꯁꯁꯤꯅ ꯀꯩꯅꯣ ꯑꯩꯈꯣꯏ ꯒ꯭ꯔꯨꯞꯇ ꯎ ꯌꯥꯗꯕ ꯍꯥꯏꯔꯗꯤ ꯑꯩ ꯂꯩꯔꯦꯗꯅ ꯑꯗꯨꯅ ꯀꯩꯅꯣ ꯇꯧꯋꯦꯕ ꯑꯗꯨꯃꯥꯏꯅ ꯄꯩꯁꯥꯗꯤ ꯁꯨꯝ ꯐꯪꯗ꯭ꯔꯦ ꯑꯗꯨꯝ ꯃꯥꯡꯕꯒꯤ ꯊꯕꯛꯇꯅꯤ ꯑꯗꯨꯗꯣ ꯄꯩꯁꯥꯗꯤ ꯌꯥꯝ ꯌꯥꯝꯕꯗꯤ ꯅꯠꯇꯦ ꯂꯨꯄꯥ ꯇꯔꯥ ꯀꯨꯟ ꯈꯛꯇ ꯑꯗꯨꯃꯥꯏꯅ ꯇꯧꯔ ꯊꯥꯕ ꯈꯛꯇꯪ
ꯍ ꯍꯣꯏ ꯑꯗꯨ ꯑꯗꯨꯕꯨꯗꯤ ꯑꯗꯨ ꯌꯦ ꯕ ꯌꯥꯏꯗ ꯑꯗꯨꯒ ꯗꯥꯎꯒꯤ ꯃꯇꯥꯡꯗꯕꯨꯗꯤ ꯍꯣꯏ ꯌꯥꯝꯅ ꯍꯣꯏ ꯌꯥꯒꯟꯗꯕ ꯕꯨꯗꯤ ꯑꯣꯏꯔꯝꯕꯗꯤ ꯌꯥꯏ ꯑꯗꯨ ꯑꯣꯏꯔꯒꯁꯨ ꯑꯗꯨꯗꯤ ꯌꯥꯝ ꯀꯟꯅꯗꯤ ꯅꯨꯡꯉꯥꯏꯇꯕꯗꯤ ꯈꯟꯖꯅꯉꯗ ꯍꯥꯏꯕꯗꯤ ꯅꯪꯅ ꯑꯁꯤꯒꯨꯝꯕ ꯂꯣꯇ꯭ꯔꯤꯒꯨꯝꯕ ꯑꯗꯒꯤ ꯀꯩꯅꯣꯝ ꯀꯩꯅꯣꯝ ꯊꯥꯕꯗ ꯗꯥꯎ ꯌꯥꯗꯦ ꯍꯥꯏꯕꯒꯤ ꯋꯥꯅꯤ ꯑꯇꯣꯞꯄ ꯍꯤꯔꯝ ꯑꯃꯗ ꯅꯪꯅ ꯈꯪꯖꯗꯕ ꯃꯐꯝ ꯑꯃꯗ ꯅꯪꯅ ꯗꯥꯎ ꯌꯥꯕ ꯌꯥꯎꯔꯝꯕꯁꯨ ꯌꯥꯏ ꯑꯩ ꯈꯪꯗꯤ ꯈꯪꯈꯤꯗꯕꯀꯣ ꯑꯗꯨꯅ ꯁꯨꯝ ꯑꯗꯨꯝ ꯃꯤꯁꯦ ꯑꯗꯨꯃꯥꯏꯅ ꯑꯣꯏꯕꯅꯦꯕ ꯍꯥꯏꯕꯗꯤ ꯉꯁꯥꯏꯒꯤ ꯔꯤꯋꯥꯔꯠ ꯑꯣꯏꯅ ꯄꯤꯕ ꯗꯥꯎ ꯅꯠꯇꯕ ꯍꯥꯏꯇꯥꯔꯦ ꯀꯣ ꯁꯝꯅ ꯍꯥꯏꯔꯕꯗ ꯅꯪ ꯁꯨꯃꯥꯏꯅ ꯁꯨꯝ ꯆꯠꯄꯁꯤꯗ ꯅꯪꯉꯣꯟꯗ ꯀꯩꯅꯣꯝꯃ ꯇꯁꯤꯜꯂꯛꯀꯗꯧꯔꯦ ꯍꯥꯏꯔꯦ ꯈꯜꯂꯁꯦꯕꯀꯣ ꯑꯗꯨꯒꯤꯗꯨꯣ ꯅꯉꯣꯟꯗ ꯇꯥꯁꯤꯟ ꯗ ꯑꯗꯨꯝ ꯃꯐꯝ ꯆꯥꯕ ꯑ ꯇꯥ ꯈꯣꯠꯈꯤꯕ ꯑꯗꯨꯁꯨ ꯅꯪꯒꯤ ꯗꯥꯎ ꯃꯈꯜ ꯑꯃ ꯍꯥꯏꯇꯥꯔꯦꯀꯣ ꯁꯨꯃꯥꯏꯅ ꯇꯧꯗꯅ ꯑꯗꯨꯝ ꯅꯪꯅ ꯈꯪꯖꯗꯕ ꯃꯐꯝ ꯑꯃꯗ ꯅꯪꯕꯨꯁꯨ ꯑꯗꯨꯝ ꯗꯥꯎ ꯄꯤꯕꯤꯕ ꯂꯩꯔꯝꯕꯁꯨ ꯌꯥꯏꯕꯀꯣ ꯑꯗꯣ ꯑꯩꯈꯣꯏꯅ ꯑꯃꯨꯛ ꯑꯗꯨꯅ ꯄꯩꯁꯥ ꯅꯨꯡꯁꯥ ꯑꯗꯒꯤ ꯒꯤꯐ ꯀꯨꯝꯕ ꯑꯣꯏꯅ ꯐꯪꯈꯤꯗꯕꯒꯤ ꯃꯁꯤꯡ ꯊꯥꯕꯝ ꯈꯪꯈꯤꯗꯕꯒꯤ ꯇꯧꯕ ꯑꯣꯏꯕꯥꯖꯨ ꯊꯝꯕꯁꯨ ꯌꯥꯏ ꯑꯗꯨꯅ ꯑꯗꯨꯒꯨꯝꯕꯗꯤ ꯊꯣꯏꯏꯅ ꯈꯟꯖꯤꯜꯂꯨꯅꯨꯗꯥ ꯑꯗꯨꯝ ꯍꯥꯏꯕꯗꯤ ꯅꯪꯒꯤꯁꯨ ꯑꯗꯨꯝ ꯂꯩꯔꯝꯒꯅꯦꯕ ꯀꯣꯟ ꯅꯪ ꯃꯄꯥꯜ ꯆꯥꯖꯕ ꯃꯇꯥꯡ ꯆꯥꯕ ꯍꯥꯏꯕ ꯑꯃ ꯑꯗꯨꯒ ꯉꯁꯥꯏꯒꯤ ꯅꯣꯛꯅꯤꯡꯕ ꯃꯇꯥꯡ ꯑꯃ ꯌꯥꯎꯔꯦ ꯁꯝꯅ ꯍꯥꯏꯔꯕꯗ ꯅꯪꯗꯤ ꯅꯪꯁꯦ ꯄꯣꯔꯇꯨꯒꯜꯁꯦ ꯄꯥꯝ ꯗꯦꯗꯤ ꯍꯥꯏꯔꯦ ꯇꯧꯕꯇꯕꯨ ꯃꯣꯏꯅ ꯉꯝꯅꯤ ꯈꯪꯕꯒꯤ ꯊꯥꯔꯤꯅꯦꯗꯤ ꯍꯥꯏꯔꯦꯗꯅꯀꯣ ꯑꯗꯨꯅ ꯑꯩꯅ ꯊꯥꯕ ꯈꯨꯗꯤꯡꯒꯤ ꯃꯣꯏ ꯑꯗꯨꯝ ꯗ꯭ꯔꯣ ꯆꯠꯄ ꯇꯥꯔꯒꯗꯤ ꯅꯪꯅ ꯃꯣꯏꯁꯦ ꯉꯝꯍꯟꯅꯤꯡꯗ꯭ꯔꯦ ꯇꯁꯦꯡꯅ ꯄꯥꯝꯗꯦ ꯍꯥꯏꯔꯒꯁꯨ ꯃꯣꯏꯁꯦ ꯑꯗꯨꯝ ꯊꯥꯕꯤꯕꯗꯤ ꯌꯥꯔꯦꯕ ꯃꯔꯝꯗꯤ ꯗꯣꯔ ꯆꯠꯄꯒꯤ ꯀꯩꯅꯣꯁꯦ ꯆꯥꯟꯁꯁꯦ ꯌꯥꯝ ꯋꯥꯡꯉꯦ ꯍꯥꯏꯖꯔꯤꯕꯀꯣ ꯅꯪꯒꯤ ꯁꯨꯝ ꯅꯪꯒꯤ ꯑꯪꯀꯁꯦ ꯍꯣꯠꯂꯀꯥꯟꯗ ꯁꯨꯝ ꯋꯥꯊꯤꯅꯤꯗ ꯁꯤꯕꯨꯗꯤ ꯇꯧꯕꯗꯤꯀꯣ ꯑꯗꯣ ꯁꯣꯝꯅ ꯀꯩꯒꯨꯝꯕ ꯀꯩꯅꯣꯅ ꯑꯥꯔꯖꯦꯟꯇꯤꯅꯥ ꯁꯥꯟꯅꯔꯒꯗꯤ ꯁꯣꯝꯁꯦ ꯄꯩꯁꯥꯁꯦ ꯊꯥꯕꯒꯤ ꯆꯥꯡꯁꯦ ꯇꯔꯥ ꯀꯨꯟ ꯊꯥꯔꯝꯕꯗꯒꯤ ꯈꯤꯇꯪ ꯋꯥꯡꯈꯠꯂꯒ ꯊꯥꯕ ꯌꯥꯎꯋ ꯇꯧꯕ꯭ꯔꯥ ꯅꯠꯇ꯭ꯔꯒ ꯀꯃꯥꯏꯅ ꯇꯧꯒꯦ ꯑꯥꯔꯖꯦꯟꯇꯤꯅꯥꯗꯒ ꯊꯣꯛꯄ ꯃꯦꯠꯆꯁꯤꯗꯗꯤ ꯎ
ꯎꯝ ꯍꯣꯏ ꯃꯣꯏꯁꯦ ꯑꯃꯨꯛ ꯁꯣꯔꯂꯤꯀꯥꯏꯗꯅꯀꯣ ꯉꯁꯤꯐꯥꯎꯗ ꯑꯗꯨꯝ ꯍꯥꯏꯗꯤ ꯃꯦꯠꯁ ꯑꯍꯨꯝ ꯑꯗꯨꯝ ꯁꯥꯟꯅꯈ꯭ꯔꯦ ꯑꯗꯨꯝ ꯃꯣꯏꯅ ꯑꯗꯨꯝ ꯊꯣꯏꯔꯒ ꯆꯠꯂꯦ ꯑꯗꯒꯤ ꯏꯁꯀꯣꯔꯁꯨ ꯋꯥꯡꯉꯤꯗꯅꯀꯣ ꯇꯔꯨꯛ ꯁꯨꯈ꯭ꯔꯦꯕ ꯒꯣꯜ ꯑꯗꯣ ꯑꯗꯨꯝ ꯍꯥꯏꯗꯤ ꯑꯣ ꯄ꯭ꯂꯦꯌꯔꯁꯨ ꯌꯥꯎꯕꯅꯤꯅꯀꯣ ꯑꯗꯨꯅ ꯑꯗꯨꯃꯥꯏꯅ ꯇꯧꯔꯕꯅꯤꯅ ꯑꯗꯨꯝ ꯄꯩꯁꯥꯗꯤ ꯃꯥꯡꯗꯦ ꯃꯣꯏ ꯊꯥꯕ ꯀꯥꯟꯗ ꯑꯗꯨꯝ ꯍꯥꯏꯗꯤ ꯇꯔꯥ ꯊꯥꯒꯦ ꯑꯣꯏꯔꯥ ꯀꯩ ꯑꯣꯏꯒꯦꯔꯥ ꯑꯗꯨꯑꯣꯏꯁꯨꯅ ꯑꯗꯨꯗꯤ ꯄꯩꯁꯥ ꯌꯥꯝ ꯆꯥꯎꯗꯦ ꯍꯥꯏꯕ ꯍꯥꯏꯗꯤ ꯃꯣꯏꯅꯁꯨ ꯑꯅꯝꯕ ꯃꯤ ꯂꯩꯅ ꯈꯪꯅꯩꯗꯅꯀꯣ ꯃꯣꯏ ꯑ ꯍꯥꯏꯗꯤ ꯇꯥꯔꯤꯕ ꯇꯤꯝ ꯃꯈꯩꯗꯨꯁꯨ ꯑꯇꯣꯞꯄ ꯇꯤꯝ ꯃꯈꯩꯗꯨꯒꯁꯨ ꯌꯥꯝꯅ ꯃꯣꯏꯅ ꯌꯦꯡꯉꯅꯤꯅ ꯃꯣꯏꯅ ꯌꯥꯝ ꯂꯥꯛꯆꯕꯗꯨꯣ ꯑꯣꯏꯕꯅꯤꯅ ꯑꯗꯨꯒꯨꯝꯕ ꯍꯥꯏ ꯄꯩꯁ ꯊꯥꯗꯕꯅ ꯐꯩꯕ ꯍꯥꯏꯗꯤ ꯀꯩꯁꯨ ꯌꯥꯝꯅ ꯍꯥꯏꯗꯤ ꯄꯩꯁꯥ ꯌꯥꯝ ꯂꯥꯛꯄ ꯑꯣꯏꯗꯦꯕ ꯑꯗꯨꯒꯨꯝꯕꯗꯤ ꯑꯇꯣꯞꯄꯗꯨꯅ ꯒꯣꯜ ꯑꯃ ꯆꯅꯤ ꯍꯥꯏꯕꯒꯨꯝꯕ ꯑꯗꯨꯒꯨꯝꯕꯗꯤ ꯈꯔ ꯄꯩꯁꯥ ꯍꯥꯏꯗꯤ ꯐꯪꯕ ꯌꯥꯏꯀꯣ ꯅꯠꯇꯕꯤꯗ ꯑꯥꯔꯖꯦꯟꯇꯤꯅꯥ ꯊꯣꯏꯅꯤꯒꯥꯏꯁꯤ ꯊꯣꯏꯅ ꯍꯥꯏꯗꯤ ꯃꯤꯅ ꯑꯗꯨꯝ ꯀꯃꯟꯂꯤ ꯈꯪꯅꯔꯕꯅꯤ ꯅ ꯀꯣ ꯑꯗꯩ ꯑꯗꯨꯒ ꯀꯩꯅꯣꯒꯨꯝꯕꯁꯤꯗꯤ ꯑꯃꯨꯛ ꯄꯣꯔꯇꯨꯒꯜꯒꯨꯝꯕꯁꯤꯅ ꯑꯃꯨꯛ ꯈꯔ ꯅꯣꯞꯄꯦ ꯄꯦꯕꯥ ꯍꯟꯇꯛꯁꯦ ꯑꯗꯨꯒ ꯑꯃꯥꯏ ꯇꯧꯕꯅꯤꯅꯥ ꯃꯨꯛ ꯑꯗꯨꯒꯤ ꯁꯤꯁ ꯗꯔꯥꯎ ꯇꯥꯃꯤ ꯃꯤꯒꯨꯝꯕꯗꯤ ꯊꯥꯕꯤ ꯑꯗꯒꯤ ꯄꯣꯅꯤ ꯍꯥꯏꯕꯗꯤ ꯍꯣꯏ ꯍꯥꯏꯕꯗꯤ ꯉꯝꯗꯦ ꯑꯗꯣ ꯍꯧꯖꯤꯛꯇ ꯄꯥꯎꯗꯤ ꯍꯣꯏ ꯎꯗꯔꯤꯕ ꯃꯥꯜꯂꯦ ꯃꯣꯏꯁꯦ ꯑꯗꯨꯃꯥꯏꯅ ꯇꯧꯋꯦ ꯑꯗꯨ ꯈꯪꯗꯦ ꯀꯩꯅꯣꯗꯗꯤ ꯀꯂꯝꯕꯤꯌꯥꯅꯔ ꯉꯔꯥꯡ ꯅꯍꯥꯟ ꯑꯃ ꯀꯩꯅꯣ ꯇꯧꯈꯤꯕꯅꯤ ꯗꯔꯣ ꯆꯠꯈꯤꯕꯅꯦ ꯑꯗꯣ ꯃꯣꯏ ꯒ꯭ꯔꯨꯞꯀꯤꯗꯨ ꯀꯂꯝꯕꯤꯌꯥꯅ ꯑꯃꯨꯛ ꯍꯦꯟꯈ꯭ꯔꯦꯗꯅꯀꯣ ꯄꯣꯠꯇꯣ ꯁ꯭ꯀꯣꯔꯤꯡꯗꯣ ꯑꯗꯨꯅ
ꯑꯗꯨ
ꯑꯗꯨꯃꯥꯏꯅ ꯔꯦꯡꯀꯤꯡꯗ ꯂꯩꯕꯅꯦ ꯀꯂꯝꯕꯤꯌꯥꯅ ꯑꯃꯨꯛ ꯍꯦꯟꯈ꯭ꯔꯦ ꯄꯣꯔꯇꯨꯒꯥꯜꯗꯒꯤꯀꯣ ꯑꯗꯨ ꯍꯟꯗꯛ ꯊꯣꯏꯕ ꯌꯥꯏꯔꯤꯁꯦ ꯃꯣꯏ ꯐ꯭ꯔꯥꯟꯁ ꯁꯃꯥꯏꯅ ꯊꯣꯏꯔꯅꯤ ꯀꯥꯏꯅ ꯍꯥꯏꯅꯕꯅꯦ ꯍꯧꯖꯤꯛꯀꯥꯟ
ꯑꯣ ꯑꯗꯣ ꯍꯟꯗꯛꯁꯦ ꯍꯥꯏꯕꯗꯤ ꯁꯤꯃꯤ ꯌꯥꯝ ꯀꯟꯅꯕꯨꯗꯤ ꯍꯪꯖꯔꯣꯏꯒꯦ ꯍꯥꯏꯕꯗꯤ ꯑꯩꯅ ꯀꯩꯁꯨ ꯁꯨ ꯊꯑꯣꯏꯅ ꯌꯦꯡꯖꯜꯂꯣꯏꯗꯕꯅꯤꯅꯀꯣ ꯑꯗꯣ ꯁꯦꯃꯤꯐꯥꯏꯅꯦꯜꯒ ꯐꯥꯏꯅꯦꯜꯒꯒꯤ ꯃꯦꯠꯁꯁꯦ ꯇꯥꯔꯤꯛ ꯀꯌꯥꯗ ꯇꯥꯒꯦ ꯍꯥꯏꯕꯗꯣ ꯑꯗꯨꯃꯇꯪꯗꯤ ꯈꯪꯅꯤꯡꯉꯦ ꯑꯗꯨꯒ ꯁꯨꯝ ꯈꯪꯉꯒꯗꯤ ꯃꯣꯏꯒꯤ ꯑꯣꯏꯕ ꯌꯥꯕ ꯇꯥꯏꯃꯤꯡꯗꯣ ꯍꯥꯏꯕꯗꯤ ꯁꯨ ꯄꯨꯡ ꯑꯁꯨꯛꯇ ꯑꯣꯏꯕ ꯌꯥꯏꯒꯨꯝꯕ ꯍꯥꯏꯕꯗꯣ ꯑꯗꯨꯁꯨ ꯍꯥꯏꯔꯞ ꯍꯥꯏꯕꯤꯔꯛꯑꯣꯅꯦ ꯍꯥꯏꯕꯗꯤ ꯍꯟꯗꯛꯀꯤ ꯍꯟꯗꯛꯁꯤ ꯋꯥꯔꯜ ꯀꯞꯁꯤꯒꯤ ꯑꯣꯏꯅ ꯁꯦꯃꯤꯐꯥꯏꯅꯦꯜꯒ ꯐꯥꯏꯅꯦꯜꯗꯨꯅ ꯑꯣꯏꯕ ꯌꯥꯕꯒꯤ ꯗꯦ ꯑꯦꯟ ꯍꯥꯏꯗꯤ ꯃꯇꯝ ꯍꯥꯏꯇꯥꯔꯦ ꯍꯥꯏꯕꯤꯌꯣ
ꯎꯝ
ꯑꯗꯨꯏꯗꯣ ꯑꯩꯁꯨ ꯈꯪꯗꯦ ꯐꯖꯅ ꯁꯦꯃꯤꯐꯥꯏꯅꯦꯜ ꯐꯥꯏꯅꯦꯜꯗꯣ ꯀꯌꯥ ꯗꯦꯠ ꯀꯌꯥꯗ ꯇꯥꯕꯗꯣ ꯀ꯭ꯋꯥꯇꯔ ꯐꯥꯏꯅꯦꯜ ꯐꯥꯎ ꯈꯪꯗꯦ ꯍꯧꯦ ꯁꯨꯝ ꯀ꯭ꯋꯥꯂꯤꯐꯥꯏꯌꯤꯡ ꯔꯥꯎꯟ ꯇꯧꯔꯤꯕꯅꯤꯅꯀꯣ ꯑꯩꯁꯨ ꯊꯣꯏꯅ ꯈꯪꯗꯦꯕ ꯍꯥꯏꯗꯤ ꯁꯤꯁꯤ ꯑꯗꯨꯒꯨꯝꯕ ꯏ ꯃꯦꯟꯁꯀꯤ ꯉꯁꯤꯒꯤ ꯍꯥꯏꯗꯤ ꯍꯧꯖꯤꯛꯀꯤ ꯎꯝ ꯇꯥꯏꯃꯤꯡ ꯑꯃ ꯄꯤꯔꯤꯗꯣ ꯍꯧꯖꯤꯛ ꯀ꯭ꯋꯥꯂꯤꯐꯥꯏꯌꯤꯡ ꯔꯥꯎꯟꯗꯤ ꯃꯣꯏ ꯄꯤꯔꯤꯗꯣ ꯑꯗꯨꯒꯤ ꯑꯗꯨꯣ ꯑꯗꯨꯒꯤꯗꯨꯗꯤ ꯈꯪꯉꯦꯕꯀꯣ ꯁꯤꯗ ꯗꯦꯠ ꯁꯤꯗꯦꯟ ꯑꯁꯤꯐꯥꯎꯕꯒꯤꯗꯤ ꯑꯗꯨꯝ ꯃꯦꯠꯁꯁꯤꯦ ꯈꯪꯉꯦꯕ ꯑꯩꯈꯣꯏꯗ ꯕꯦꯠꯇꯨ ꯑꯗꯨꯝ ꯊꯥꯅꯕꯅꯦ ꯑꯅ ꯑꯗꯨꯃꯥꯏꯅ ꯇꯧ ꯈꯪꯉꯦ ꯑ ꯍꯥꯏꯗꯤ ꯁꯦꯃꯤꯐꯥꯏꯅꯦꯜꯗꯨ ꯗꯦꯠꯁꯤꯃꯩꯗꯅꯤ ꯍꯥꯏꯕ ꯑꯗꯨꯗꯤ ꯐꯖꯅ ꯑꯩꯁꯨ ꯌꯦꯡꯗꯕꯅꯤꯅ ꯈꯪꯗ꯭ꯔꯦ ꯐꯤꯛꯁꯇꯤ ꯇꯧꯔꯝꯗꯧ ꯃꯥꯜꯂꯦ ꯃꯣꯏꯗꯤ ꯐꯤꯛꯁꯁꯤ ꯇꯧꯔꯝꯒꯅꯦꯕ ꯃꯣꯏꯅ
ꯎ
ꯑꯗꯨꯃ ꯌꯦꯡꯗ ꯌꯦꯡꯉꯀꯥꯟꯗ ꯑꯗꯨꯝ ꯍꯥꯏꯔꯛꯀꯦ ꯍꯥꯏꯗꯤ ꯀꯃꯥꯏ ꯀꯃꯥꯏꯅ ꯇꯧꯕꯅꯣ ꯅꯪꯅ ꯑꯗꯨꯝ ꯒꯨꯒꯜꯗ ꯊꯤꯔꯁꯨ ꯀꯩꯁꯨ ꯑꯗꯨ ꯑꯗꯨꯝ ꯈꯪꯗꯣꯛꯄꯣꯠꯅꯤꯅ ꯑꯗꯨꯝ ꯃꯤꯅ ꯍꯥꯏꯅꯔꯕꯁꯨꯦ
ꯍꯥꯏ
ꯀꯃꯥꯏ ꯀꯃꯥꯏꯅ ꯇꯧꯔꯤꯒꯦ ꯃꯌꯥ ꯂꯩꯀꯥꯏꯒꯤ ꯄꯥꯎ ꯅꯨꯄꯥꯗꯤ ꯄꯥꯎ ꯐꯪꯅꯔꯤꯕ ꯍꯧꯖꯤꯛꯀꯥꯟꯁꯤ ꯀꯃꯥꯏ ꯀꯃꯥꯏꯅ ꯇꯧꯔꯤꯒꯦ ꯊ
ꯑꯩꯁꯦ ꯄꯥꯒꯦ ꯑꯣꯏꯅꯗꯤ ꯀꯅꯥꯝꯇꯒ ꯊꯑꯣꯏꯅꯗꯤ ꯐꯥꯎꯅꯗ꯭ꯔꯦ ꯍꯥꯏꯕꯗꯤ ꯑꯗꯨꯝ ꯃꯣꯏꯁꯨ ꯐꯥꯎꯔꯛꯈꯤꯗ꯭ꯔꯦ ꯑꯩꯁꯨ ꯑꯗꯨꯝ ꯐꯥꯎꯔꯨꯗ꯭ꯔꯦ ꯍꯥꯏꯕꯅꯦ ꯑꯗꯨꯅ ꯍꯥꯏꯗꯤ ꯑꯩꯅ ꯐꯥꯎꯔꯛꯎꯗꯦ ꯃꯣꯏꯅ ꯐꯥꯎꯔꯛꯗꯦ ꯍꯥꯏꯕꯩ ꯋꯥ ꯅꯠꯇꯕ ꯑꯗꯨꯝ ꯁꯥꯏꯠ ꯑꯅꯤ ꯗꯒꯤ ꯑꯗꯨꯝ ꯐꯥꯎꯅꯔꯨꯗ꯭ꯔꯕꯅꯤꯅ ꯐꯥꯎꯅꯕꯒꯤ ꯋꯦꯁ ꯂꯩꯈꯤꯗꯕꯗꯨꯣ ꯁꯨꯝ ꯍꯧꯖꯤꯛ ꯃꯇꯝꯁꯤꯒꯤ ꯑꯣꯏꯅ ꯍꯥꯏꯇꯥꯔꯦ ꯑꯗꯨꯅ ꯑꯗꯨꯝ ꯁꯨꯃꯥꯏꯅ ꯑꯗꯨꯝ ꯂꯩꯔꯦ ꯑꯗꯨꯒ ꯁꯨꯝ ꯑꯩꯅ ꯋꯥꯛꯀꯤꯡ ꯆꯠ ꯆꯠꯄ ꯈꯣꯠꯄ ꯇꯧꯕꯅꯤꯅ ꯋꯀꯤꯡ ꯆꯠꯄ ꯌꯥꯕ ꯃꯤꯗꯨꯒꯕꯨꯗꯤ ꯑꯗꯨꯝ ꯐꯥꯎꯅꯕꯀꯣ ꯑꯗꯨꯒ ꯑꯇꯣꯞꯄ ꯗꯤ ꯑꯗꯨꯝ ꯀꯩꯁꯨ ꯐꯥꯎꯅꯗ꯭ꯔꯦ ꯍꯥꯏꯕꯗꯤ ꯃꯣꯏꯁꯨ ꯂꯥꯏꯔꯤꯛ ꯄꯥꯕ ꯈꯣꯠꯄ ꯑꯗꯨꯃꯥꯏꯅ ꯑꯗꯨꯝ ꯇꯧꯔ ꯂꯩꯈ꯭ꯔꯕꯅꯤꯅ ꯃꯣꯏꯅꯁꯨ ꯌꯥꯔꯤꯈꯩ ꯍꯧꯔꯛꯇꯅꯕ ꯇꯧꯔꯦ ꯅꯣꯡꯃꯗꯁꯨ ꯍꯪꯉꯛꯈꯤꯗ꯭ꯔꯦ ꯑꯩꯈꯣꯏꯁꯨ ꯑꯃꯨꯛ ꯍꯧꯔꯨꯕꯗ ꯑꯗꯨꯝ ꯍꯥꯏꯗꯤ ꯂꯥꯏꯔꯤꯛ ꯄꯥꯕ ꯊꯨꯒꯥꯏꯕ ꯑꯣꯏꯅ ꯊꯣꯛꯀꯗ꯭ꯔꯥꯅ ꯈꯟꯕꯅꯤꯅ ꯍꯧꯅꯤꯡꯗ꯭ꯔꯦꯕꯀꯣ ꯀꯩꯁꯨ ꯑꯗ ꯑꯗꯨꯃꯥꯏꯅꯗꯤ ꯂꯩꯌꯦ ꯑꯗꯨ ꯅꯪꯗꯤ ꯐꯥꯎꯅꯕ꯭ꯔꯣ ꯀꯃꯥꯏꯅ ꯇꯧꯒꯦ
ꯎꯝ ꯐꯥꯎꯅꯗꯦ
ꯐꯥꯎꯅꯗꯦ ꯑꯗꯨ ꯐ ꯃꯊꯪ ꯀꯥꯟꯗ ꯈꯥꯎꯅꯔꯁꯤ ꯑꯣ ꯉꯁꯤꯒꯤꯗꯤ ꯊꯦꯡꯖꯤꯜꯂꯛꯑꯦꯅ ꯊꯝꯃꯒꯦꯀꯣ ꯐꯔꯦ ꯐꯔꯦ
ꯎꯝ